ꯑꯧ ꯅꯨꯡꯉꯥꯏꯔꯤꯕ꯭ꯔꯣ
ꯅꯪꯗꯤ
ꯑꯩꯁꯨ ꯅꯨꯡꯉꯥꯏꯔꯤꯌꯦ
ꯀꯔꯤ ꯇꯧꯔꯤꯅꯣ
ꯑꯩ ꯆꯛꯆꯥꯥ ꯇꯣꯛꯂꯒ ꯍꯤꯞꯂꯤꯅꯦ ꯁꯤꯁꯇꯔ ꯗꯤ
ꯍꯧꯖꯤꯛ ꯐ꯭ꯔꯤꯗ ꯂꯩꯌꯦꯗ ꯑꯗꯨꯝ ꯐꯝꯃꯒ ꯂꯩꯕꯅꯦ ꯑꯥ ꯆꯥꯔꯦ ꯅꯣꯏꯁꯨ ꯆꯥꯔꯕꯣ
ꯎꯝ ꯑꯩꯁꯨ ꯆꯥꯔꯦ ꯀꯩ ꯏꯟꯁꯥꯡ ꯆꯥꯒꯦ
ꯑꯈꯣꯏ ꯉꯁꯤ ꯎꯁꯣꯏꯒ ꯎꯇꯤꯒ ꯆꯥꯏꯌꯦ
ꯑꯣ ꯍꯥꯎ ꯍꯥꯎꯕ ꯏꯟꯁꯥꯡꯅꯤꯅꯦ ꯑꯩ ꯈ꯭ꯋꯥꯏꯗꯒꯤ ꯄꯥꯝꯕ ꯏꯟꯁꯥꯡꯅꯦ ꯑꯩꯁꯦ ꯑꯩ ꯀꯣꯕꯤ ꯃꯅꯥ ꯆꯥꯏ
ꯀꯣꯕꯤ ꯃꯅꯥ
ꯍꯣꯏ ꯀꯣꯕꯤ ꯃꯅꯥ ꯑꯄꯤꯛꯄ ꯖꯥꯠꯇꯣ ꯑꯄꯤꯛꯄꯗꯣ
ꯍꯥꯎꯋꯤ ꯃꯗꯨꯁꯨ ꯍꯥꯎꯒꯅꯤ
ꯑꯗꯨꯝ ꯆꯝꯐꯨꯠ ꯇꯧꯅ ꯆꯝꯊꯣꯡ ꯆꯥꯏ ꯑꯃꯦꯠꯄꯁꯤꯡꯁꯨ ꯑꯃꯃꯦꯠꯄ ꯇꯧꯔꯒ
ꯑꯥꯎ ꯌꯥꯝꯅ ꯍꯥꯎꯔꯅꯤꯅꯦ ꯑꯗꯨꯗꯤ
ꯍꯥꯎ ꯈꯪ꯭ꯔꯦꯗ ꯁꯥ ꯉꯥ ꯅꯠꯇꯕꯅꯤꯅ
ꯁꯥ ꯉꯥ ꯅꯠꯇ꯭ꯔꯁꯨꯅꯦ ꯐꯖꯅ ꯃꯊꯦꯜꯛꯇ ꯁꯦꯝꯃꯗꯤ ꯍꯧꯕꯅꯤꯗ
ꯍꯣꯏ ꯑꯩꯅ ꯁꯦꯝꯕꯅꯤꯅ ꯌꯥꯝ ꯍꯥꯎꯕ ꯑꯣꯏꯗꯦꯗ
ꯁꯤꯕ ꯍꯩꯇ ꯑꯗꯨꯒ ꯉꯁꯥꯏ ꯉꯁꯤ ꯀꯗꯥꯏ ꯁꯒꯅꯤ
ꯑ ꯀ ꯀꯥꯏꯁꯨ ꯆꯠꯂꯣꯏꯗ ꯁꯨꯝ ꯌꯨꯝꯗ ꯂꯩꯔꯅꯤ ꯥꯏꯀꯅꯤ ꯅꯣꯏꯗꯤ ꯀꯥꯏꯗ ꯂꯩꯕ꯭ꯔꯣ
ꯑꯩ ꯇꯝꯄꯥꯛꯇꯨ ꯂꯩꯌꯦ ꯁꯤꯁꯇꯔꯗꯤ ꯇꯝꯄꯥꯛꯇꯔꯥ ꯆꯤꯡꯗꯔꯥ
ꯑꯩ ꯆꯤꯡꯗ ꯑꯩꯈꯣꯏ ꯍꯟꯗꯛ ꯁꯝꯃꯔ ꯕ꯭ꯔꯦꯛ ꯂꯩꯕꯅꯤꯅꯅꯦ
ꯑꯧ
ꯑꯗꯨꯅ ꯌꯨꯝꯗ ꯂꯩꯕ
ꯑꯣ ꯐꯩ ꯐꯩ ꯑꯣꯖꯥ ꯑꯣꯏꯔꯤꯔꯥ
ꯅꯠꯇꯦ ꯑꯩꯈꯣꯏ ꯕꯆꯂꯔꯅꯤ ꯕꯆꯂꯔ ꯇꯝꯕꯤꯅꯤ ꯍꯣꯟꯟꯗ
ꯑꯣ ꯀꯩ ꯀ ꯀ꯭ꯂꯥꯁꯗ
ꯑꯩ ꯕꯤ ꯑꯦꯁ ꯁꯤ ꯊꯥꯔꯠ ꯏꯔꯒꯤꯗꯤ ꯂꯣꯏꯔꯦ ꯑꯅ ꯐꯣꯔꯠ ꯏꯌꯥꯔꯁꯨ ꯇꯧꯁꯤꯔꯅ ꯄ꯭ꯂꯥꯟ ꯇꯧꯕ ꯍꯟꯗ
ꯑꯣ ꯐꯌꯦ ꯐꯌꯦ ꯐꯖꯅ ꯇꯝꯃꯣ
ꯍꯣꯏ ꯅꯣꯏꯗꯤ
ꯑꯩꯗꯤ ꯂꯣꯏꯔꯦ ꯁ꯭ꯀꯨꯜ ꯇꯝꯕ ꯂꯣꯏꯔꯦ
ꯑꯗꯨꯒ ꯍꯟꯗꯛꯇꯤ ꯀꯩ ꯇꯧꯏꯤꯅꯣ
ꯑꯩꯁꯦ ꯑꯦꯖꯝ ꯑꯃ ꯊꯥꯒꯦ ꯇꯧꯔꯛ
ꯑꯦꯛꯖꯝ
ꯍꯣꯏ ꯀꯣꯇꯇ ꯑꯦꯛꯖꯥꯝ ꯑꯣꯒꯁꯇ ꯂꯩꯕ ꯑꯣꯒꯁꯇ ꯔꯨꯋ ꯑꯦꯛꯖꯥꯝꯅꯤꯗ
ꯑꯣ ꯑꯦꯁ ꯑꯦ ꯁꯤꯒꯤꯔꯣ
ꯑꯦꯁ ꯑꯦ ꯁꯤ ꯅꯠꯇꯦ ꯔꯦꯜꯋꯦꯒꯤ
ꯑꯣ ꯑꯣ ꯁꯦꯄꯔꯦꯠꯁꯨ ꯂꯩꯕ꯭ꯔꯣ ꯔꯦꯜꯋꯦꯒꯤ ꯑꯦꯛꯖꯥꯝ ꯑꯥꯂꯥꯛ ꯂꯩꯕ꯭ꯔꯣ ꯑꯣ ꯑꯣ
ꯑꯗꯨ ꯊꯥꯒꯦ ꯇꯧꯔꯤ ꯈꯪꯗꯦ ꯂꯨꯕ ꯉꯛꯇ ꯕꯦꯀꯦꯟꯁꯤꯅ ꯌꯥꯝꯗꯕ ꯃꯤꯅ ꯌꯥꯝꯕ ꯌꯥꯝ ꯂꯨꯔꯦ
ꯀꯦꯟꯗꯤꯗꯦꯠꯁ ꯌꯥꯝ ꯂꯩꯕꯅꯤꯅꯀꯣ
ꯍꯩꯕ ꯉꯇꯅꯤꯅ ꯌꯥꯝ ꯂꯨꯔꯦ
ꯑꯗꯨ
ꯌꯦꯡꯕ ꯇꯥꯕꯔꯦ
ꯗꯦꯠ ꯀꯌꯥꯗ ꯊꯥꯗꯣꯏꯕ
ꯗꯦꯠ ꯑꯦꯛꯖꯦꯗꯤ ꯈꯪꯗꯦ ꯗꯦꯠ ꯊ꯭ꯔꯤꯗꯒꯤꯗꯤ ꯍꯧꯗꯤ ꯍꯧꯒꯅꯤ ꯑꯦꯠ ꯊ꯭ꯔꯤꯗꯒꯤ ꯇ꯭ꯋꯦꯟꯇꯤ ꯀꯌꯥ ꯐꯥꯎꯗ꯭ꯔꯥ ꯍꯣꯏ ꯑꯗꯨꯣ ꯑꯩ ꯑꯩꯒꯤꯗꯤ ꯑꯩꯒꯤꯗꯤ ꯈꯪꯗ꯭ꯔꯤ ꯃꯇꯝꯁꯦ ꯃꯇꯝꯗꯤ ꯂꯦꯞꯇ꯭ꯔꯤ ꯂꯥꯛꯇ ꯭ꯔꯔꯤ ꯗꯦꯠꯖꯝ ꯗꯦꯠ
ꯑꯣ ꯑꯣ ꯑꯣ ꯍꯥꯏꯗꯤ ꯗꯦꯠ ꯊ꯭ꯔꯤꯗ ꯍꯧꯔꯅꯤ ꯍꯥꯏꯔꯒ ꯅꯣꯏ ꯁꯤꯌꯣꯔ ꯑꯣꯏꯗ꯭ꯔꯤꯕꯣ ꯍꯧꯖꯤꯛ ꯐꯥꯎ
ꯑꯩ ꯑꯩꯒꯤꯗꯤ ꯈꯪꯗꯕ ꯗꯦꯠ ꯊ꯭ꯔꯤꯗꯒꯤ ꯍꯧꯒꯅꯦꯅ ꯐꯤꯀꯦꯁꯟ ꯊꯣꯛꯑꯦꯕ ꯑꯗꯨ ꯑꯩꯈꯣꯏ ꯑꯩꯈꯣꯏꯅ ꯇꯥꯒꯗꯕ ꯗꯦꯠꯇꯣ ꯏꯃꯦꯜꯗ ꯂꯥꯛꯀꯅꯤ ꯃꯦꯁꯦꯁꯇ ꯂꯥꯛꯀꯅꯤ ꯑꯗ ꯑꯩꯒꯤ ꯐꯗꯕ ꯗꯦꯠ ꯇꯥꯗ꯭ꯔꯤꯉꯩꯗ ꯑꯩꯒꯤ ꯑꯦꯛꯖꯥꯝ ꯇꯥꯗ꯭ꯔꯤꯉꯩꯗ
ꯑꯝ
ꯑ ꯇꯦꯟ ꯗꯦꯖ ꯃꯃꯥꯡꯗ ꯈꯪꯍꯟꯒꯅꯤ
ꯑꯣ ꯑꯣ ꯅ ꯅꯪꯒꯤ ꯁꯦꯟꯇꯔꯗꯨꯗꯤ ꯀꯥꯏꯗ
ꯑꯩ ꯁꯦꯟꯇꯔꯁꯦ ꯈꯪꯗ꯭ꯔꯤꯌꯦ ꯑꯁꯤꯗ ꯇꯥꯒꯗ꯭ꯔꯥ ꯅꯠꯇ꯭ꯔꯒ ꯑꯃꯃꯛ ꯃꯄꯥꯟ ꯇꯥꯒꯗ꯭ꯔꯥ ꯍꯥꯏꯕꯗꯣ ꯆꯞ ꯆꯥꯅ ꯈꯪꯗ꯭ꯔꯦ ꯑꯗꯨ ꯃꯄꯥꯟꯗ ꯇꯥꯔꯗꯤ ꯑꯁ ꯂꯝꯕꯤꯁꯦ ꯆꯠꯄ ꯐꯔꯛ ꯇꯥꯕꯅꯤꯅ ꯀꯔꯤ ꯇꯧꯁꯤꯔꯥ ꯈꯟꯕꯅꯦ ꯃꯊꯥ ꯆꯥꯔꯤꯅꯦ ꯎꯝ ꯑꯗꯨ ꯊꯣꯛꯇ꯭ꯔꯗꯤ ꯀ꯭ꯔꯔꯤ ꯑꯩ ꯅꯪꯗꯤ ꯀꯔꯤ ꯀꯔꯤ ꯍꯣꯠꯅꯑꯅꯤ ꯑꯁꯤ ꯕꯤ ꯑꯦꯁ ꯁꯤ ꯂꯣꯏꯔꯗꯤ ꯕꯤ ꯑꯦ ꯂꯣꯏꯔꯗꯤ
ꯁꯤ ꯁꯤ ꯁꯤꯛꯁ ꯃꯤ ꯁꯚꯦꯟ ꯑꯩꯠꯀ ꯂꯣꯏꯔꯒ ꯍꯥꯏꯗꯤ ꯏꯟ ꯕꯤꯇ꯭ꯋꯤꯟ ꯗ ꯅꯦꯝ ꯑꯩ ꯑꯩꯈꯣꯏꯁꯨ ꯑꯦꯁ ꯑꯦꯁ ꯁꯤ ꯇ꯭ꯔꯥꯏ ꯇꯧꯁꯤꯔꯥꯅ ꯈꯟꯕ
ꯑꯣ ꯇꯧꯕ ꯍꯣꯏ
ꯑ ꯍꯣꯏ ꯑꯩꯁꯦ ꯁꯤꯒꯨꯝꯕꯗꯤ ꯇ꯭ꯔꯥꯏ ꯇꯧꯗ꯭ꯔꯣ
ꯑꯩ ꯍꯥꯟꯅ ꯇꯧꯔꯝꯃꯦ
ꯑ ꯁꯤꯗꯤꯜꯂꯣ ꯌꯥꯝꯅ ꯂꯨꯕ꯭ꯔꯣ ꯍꯥꯏꯗꯤ ꯁꯤꯂꯁ ꯀꯔꯤ ꯀꯔꯥꯡꯅꯣ ꯅꯣꯏ ꯀꯣꯆꯤꯡ ꯇꯧꯕ꯭ꯔꯥ ꯅꯠꯇ꯭ꯔꯒ ꯃꯊꯟꯇ ꯄ꯭ꯔꯤꯄꯦꯔꯦꯁꯟ ꯇꯧꯔꯒ ꯇꯧꯕ꯭ꯔꯥ
ꯏꯪꯂꯤꯁ ꯑꯩ ꯑꯩꯁꯦ ꯀꯩꯅꯣ ꯇꯧꯋꯦ ꯀꯣꯆꯤꯡ ꯂꯧꯋꯦ ꯑꯣꯟꯂꯥꯏꯟ ꯀꯣꯆꯤꯡ ꯃꯦꯁꯀ ꯔꯔꯤꯖꯅꯤꯡ ꯂꯧꯒꯦ ꯑꯇꯩꯗꯤ ꯂꯧꯗꯦ ꯑꯗꯨ ꯑꯩ ꯑꯦꯁ ꯑꯦ ꯁꯤ ꯁꯤꯖꯜ ꯗꯣ ꯃꯁ ꯑꯗꯨ ꯃꯇꯝꯗ ꯑꯩꯁꯦ ꯃꯦꯠꯁ ꯌꯥꯝ ꯍꯩꯇꯦꯕ ꯃꯦꯠꯁ ꯌꯥꯝ ꯍꯩ ꯖꯒꯤ ꯑꯗꯨꯗꯣ ꯑꯩ ꯐꯖꯅ ꯍꯥꯟꯗꯤ ꯄ꯭ꯔꯤꯄꯦꯌꯔ ꯇꯧꯗꯕ
ꯑꯗꯨꯅꯤ ꯃꯇꯝꯁꯨ ꯂꯤꯛꯄꯅꯤꯅꯀꯣ
ꯗꯔꯋꯦꯒꯤꯅꯅꯦ ꯑꯔꯨꯕ ꯑꯃ ꯍꯥꯏꯔꯒ ꯏꯪꯂꯤꯁ ꯌꯥꯎꯗꯕꯁꯦ ꯔꯋꯦ ꯀꯗ ꯑꯗꯨꯅ ꯑꯦꯁ ꯑꯦꯁ ꯁꯤꯗ ꯍꯣꯏ ꯏꯪꯂꯤꯁ ꯌꯥꯎꯗꯕꯒꯤ ꯂꯨꯕ ꯑꯩꯈꯣꯏꯒꯤꯁꯦ ꯍ ꯑꯩꯗꯤ ꯏꯪꯂꯤꯁ ꯌꯥꯎꯕꯅ ꯐꯩꯌꯦꯕ ꯏꯪꯁ ꯀꯁꯁꯖ ꯏꯪꯁ ꯌꯥ ꯂꯣꯦ ꯁꯤꯁꯦ ꯔꯤꯖꯅꯤꯡꯗ ꯈꯔ ꯂꯨꯋꯦ
ꯑꯥ ꯔꯤꯖꯅꯤꯡꯗꯤ ꯂꯨꯕꯅꯤ ꯌꯥꯝꯅ ꯍꯥꯏꯗꯤ ꯑꯩꯈꯣꯏ ꯄ꯭ꯔꯤꯚꯁ ꯔ ꯀꯦꯟꯗꯤꯗꯦꯠ ꯁꯤꯡꯅꯁꯨ ꯍꯪꯉꯦꯕꯀꯣ ꯃꯣꯏꯅ ꯍꯥꯏꯔꯤꯕ ꯃꯦꯠ ꯗꯤ ꯌꯥꯝꯅꯗꯤ ꯂꯨꯗꯦ ꯑꯗꯨꯒ ꯍꯥꯏꯗꯤ ꯃꯇꯝꯗꯣ ꯂꯤꯛꯑꯦꯅ ꯃꯗꯨꯅ ꯉꯝꯗ꯭ꯔꯦꯍꯦꯑꯦ
ꯃ ꯑꯗꯨ ꯍꯥꯏ ꯃꯤ ꯈ ꯦꯗ ꯑꯩꯈꯣꯏꯅ ꯎ ꯑꯉꯥꯡ ꯑꯣꯏꯔꯀꯥꯟꯗ ꯂꯧꯎꯔꯛ ꯀ꯭ꯂꯥꯁꯇ ꯃꯦꯠꯁ ꯌꯥꯝ ꯍꯥꯏꯔꯛꯇꯕꯅꯤꯅ ꯀꯣꯆꯤꯡꯁꯨ ꯂꯧꯔꯛꯇꯕꯅꯤꯅ ꯈꯔꯗꯤ ꯂꯨꯋꯦ ꯂꯨ ꯍꯥꯏꯕꯗꯤ ꯑꯗꯨꯝ ꯇꯧ ꯑꯩꯅ ꯒ꯭ꯔꯦꯖꯨꯑꯦꯁꯟ ꯂꯣꯏ ꯂꯣꯏꯔꯀꯥꯟꯗ ꯃꯥꯁꯇꯔꯁꯨ ꯂꯣꯏꯔꯀꯥꯟꯗ ꯀꯣꯆꯤꯡ ꯂꯧꯕꯅꯦꯕ ꯃꯦꯁꯦ ꯑꯗꯨꯁꯨ ꯑꯣꯟꯂꯥꯏꯟꯗ ꯑꯗꯨ ꯃꯇꯝꯗꯗꯤ ꯑꯗꯨꯝ ꯂꯧꯕꯁꯦ ꯑꯍꯟꯁꯨ ꯑꯣꯏꯔꯛꯄꯅꯤꯅ ꯑꯗꯨꯒ ꯀꯩꯅꯣꯁꯨ ꯇꯧꯔꯛꯄꯅꯤꯅ ꯈꯔꯗꯤ ꯕ꯭ꯔꯦꯟꯁꯦ ꯀꯩꯅꯣ ꯇꯧꯈ꯭ꯔꯦꯕ ꯑꯗꯨꯅ ꯃꯀꯣꯛꯇꯒꯤ ꯈꯪꯂꯛꯄꯒ ꯃꯃꯩ ꯇꯒ ꯈꯪꯕꯒ ꯈꯔ ꯈꯦꯠꯅꯩ
ꯅꯣꯏ ꯅꯪꯒꯤ ꯃꯦꯖꯔ ꯀꯔꯤꯅꯣ
ꯑꯩꯁꯦ ꯀꯩꯅꯣ ꯂꯧꯕꯅꯤ ꯒ꯭ꯔꯦꯖꯨꯑꯦꯁꯟꯗꯅ ꯕꯤ ꯑꯦꯁ ꯁꯤ ꯂꯧꯕꯅꯦ ꯑꯗꯨꯒ ꯍꯣꯏ ꯕꯤ ꯑꯦꯁ ꯁꯤ ꯕꯣꯠꯅꯤ ꯑꯣꯅꯔꯁꯇ ꯇꯔ ꯍꯣꯏ ꯃꯥꯥꯁꯇꯔꯗꯅ ꯁꯣꯁꯤꯌꯣꯂꯣꯖꯤ ꯑꯃꯨꯛ ꯂꯧꯕ ꯑꯩꯁꯦ ꯒ꯭ꯔꯦꯖꯨꯑꯦꯁꯟ ꯃꯥꯁꯇꯔꯁꯦ ꯏꯅꯧꯗ ꯇꯧꯋꯦ ꯍꯣꯏ ꯏꯩꯅꯣ ꯇꯧꯔꯒ ꯀꯝꯄꯨꯇꯞ ꯑꯦꯛꯖꯥꯝꯁꯦ ꯄ꯭ꯔꯤꯄꯦꯌꯔ ꯇꯧꯕꯅꯦꯕ ꯑꯩꯁꯦ ꯑꯗꯨꯒꯤ ꯑꯗꯨꯒ ꯗꯦꯂꯦꯠꯁꯨ ꯂꯣꯏꯌꯦ ꯑꯗꯨ ꯑꯗꯨ ꯃꯇꯝꯗꯀꯣ ꯇꯦꯂꯁꯨ ꯑꯃꯨꯛ ꯇꯧꯕꯅꯦꯕ ꯀꯦꯠ ꯀꯨꯝꯕꯁꯦ ꯂꯣꯏꯔꯦ ꯍꯤꯟꯗꯤ ꯂꯣꯏꯔꯦ ꯑꯗꯨ ꯕꯤ ꯄ꯭ꯂꯥꯟꯒꯤꯅꯦ ꯑꯗꯨꯗꯣ ꯑꯦ ꯑꯦ ꯄ꯭ꯂꯥꯟꯗꯤ ꯀꯝꯄ꯭ꯌꯨꯇꯤꯖꯝꯗ ꯊꯣꯛꯇ꯭ꯔꯗꯤ ꯕꯤ ꯄ꯭ꯂꯥꯟ ꯑꯗꯨ ꯇꯧꯔꯨꯒꯦꯅ ꯈꯟꯕ
ꯑꯣ ꯑꯣ ꯑꯥ ꯑꯣ ꯍꯥꯏꯗꯤ ꯀꯔꯝꯕ ꯌꯥꯔꯗ ꯅꯪ ꯃꯥꯁꯇꯔ ꯂꯣꯏꯕ꯭ꯔꯥ
ꯑꯩ ꯃꯥꯁꯇꯔꯁꯦ ꯀꯣꯏꯔꯦꯗ ꯑꯩ ꯂꯣꯏꯕ ꯆꯍꯤꯁꯦ ꯊꯥꯔꯇꯤ ꯌꯧꯔꯦꯗ ꯑꯩꯗꯤ
ꯑꯣ
ꯑꯍꯟ ꯑꯍꯟ ꯑꯣꯏꯔꯦ
ꯑꯗꯨꯗꯤ ꯑꯩꯈꯣꯏꯒꯤ ꯁꯤꯅꯤꯌꯔ ꯌꯥꯝꯅ ꯁꯤꯅꯤꯌꯔ
ꯍꯣꯏ ꯌꯥꯝꯅ ꯁꯤꯦꯅꯤꯌꯔ ꯑꯣꯏꯒꯅꯤ ꯑꯣ ꯅꯪ ꯀꯔꯤ ꯗꯤꯁꯇ꯭ꯔꯤꯛ ꯇꯃꯦꯡꯂꯣꯡ ꯗꯤꯁꯇ꯭ꯔꯤꯛꯇ꯭ꯔꯥ ꯏꯝꯐꯥꯜ
ꯑꯍꯣꯏ ꯇꯃꯦꯡꯂꯣꯡ ꯗꯤꯁꯇ꯭ꯔꯤꯛ
ꯑꯣꯅꯣꯅꯦ ꯅꯠꯇꯕ
ꯑ ꯅꯅꯦ ꯅꯠꯇꯦ ꯇꯃꯦꯡꯂꯣꯡ ꯗꯤꯁꯇ꯭ꯔꯤꯛꯇ ꯇ
ꯑꯗꯨꯗꯤ ꯍꯣ ꯄꯥꯝꯃꯦꯩ ꯌꯥꯝꯃ ꯗꯥꯏꯂꯣꯡꯗ
ꯗꯥꯥꯏꯂꯣꯡ ꯅꯠꯇ ꯀꯥ ꯍꯂꯣꯡ
ꯑꯣ ꯗꯥꯏꯂꯣꯡꯗ ꯄꯥꯝꯕꯩ ꯌꯥꯝꯕ ꯑꯗꯨꯒꯤ ꯍꯣꯏꯣꯏ ꯄꯥꯝꯃꯩ ꯌꯥꯝ ꯌꯥꯝꯗ꯭ꯔꯗꯤ ꯈꯪꯗꯦ ꯑꯩꯅ ꯑꯩꯅ ꯈꯪꯕ ꯃꯈꯩꯁꯦ ꯗꯗꯥꯏꯂꯣꯡꯗꯒꯤ ꯄꯥꯝꯕꯩ ꯑꯗꯨꯝ ꯈꯪꯕ ꯑꯩꯁꯦ
ꯑꯣ ꯑꯣ ꯅꯪꯗꯤ ꯀꯥꯏꯗꯒꯤꯗꯒꯤꯅꯣ
ꯑꯩꯅꯅꯦ ꯗꯤꯁꯇ꯭ꯔꯤꯛ ꯅꯣꯅꯦꯔꯣꯝꯗꯒꯤꯅꯦ ꯃꯈꯣꯝꯗꯒꯤ
ꯀꯃ ꯀꯝ ꯑꯣ ꯑꯣ ꯑꯩꯈꯣꯏꯁꯨ ꯃꯤ ꯊꯪꯉꯣꯏ ꯌꯥꯝ ꯂꯩꯌꯦꯗ ꯃꯥꯒꯤ ꯃꯈꯣꯝꯗ
ꯑꯍꯨꯝ ꯈꯨꯝꯂꯒꯦ
ꯑꯥ
ꯑꯣ ꯐꯩ ꯑꯂꯔꯤ ꯀꯟꯅ ꯍꯣꯅꯎ ꯅꯣꯏꯣꯏꯗꯤ ꯃꯇꯝ ꯂꯩꯔꯤꯗ ꯅꯣꯏꯗꯤ ꯃꯇꯝꯗꯨꯗꯅꯦ ꯐꯖꯅ ꯇꯧꯍꯧꯔꯗꯤ ꯑꯗꯨꯝ ꯈꯔꯗꯤ ꯌꯥꯗꯤ ꯌꯥꯕꯅꯤ ꯍꯥꯏꯗꯤ ꯄ꯭ꯔꯥꯏꯚꯦꯠ ꯑꯣꯖꯥꯁꯨ ꯇꯧꯋꯦꯕ ꯃꯇꯝ ꯑꯃꯗ ꯎꯝ ꯃꯇꯝ ꯑꯃꯗ ꯍꯧꯖꯤꯛ ꯍꯧꯖꯤꯛꯇꯤ ꯇꯧꯗꯦ ꯑꯩ ꯀꯨꯝꯆꯁꯨ ꯇꯧꯕꯅꯦ ꯑꯗꯨ ꯑꯩꯁꯦ ꯇꯣꯛꯈ꯭ꯔꯕ ꯑꯦꯖꯝ ꯂꯩꯕꯒꯤꯀꯣ ꯑꯩ ꯑꯩꯗꯤ ꯗꯤꯁꯦꯝꯕꯔꯗ ꯑꯦꯛꯖꯝ ꯂꯩꯒꯗ꯭ꯔꯅ ꯑꯣꯖꯥ ꯇꯧꯎꯅꯦꯕ
ꯑ
ꯍꯜꯂꯣ
ꯑ ꯍꯦꯜꯂꯣ
ꯎꯝ ꯑꯗꯨ ꯍꯣꯏ ꯑꯦꯛꯖꯥꯝꯁꯦ ꯈꯨꯇꯛꯇ ꯂꯥꯛꯄꯅꯤꯅ ꯑꯣꯖꯥ ꯇꯣꯈ꯭ꯔꯦꯁꯨ
ꯑꯣ
ꯑꯁ ꯂꯥꯏꯔꯤꯛ ꯄꯥꯕꯁꯨ ꯉꯝꯗ꯭ꯔꯦꯅꯦ ꯑꯩ ꯑꯗꯨꯝ ꯀꯩꯁꯨ ꯇꯧꯗ꯭ꯔꯦꯗ ꯑꯗꯨꯝ ꯂꯩꯗꯤ ꯈꯔ ꯈꯔ ꯌꯦꯡꯉꯀꯣ ꯑꯗꯨꯝꯗꯗꯤ ꯈꯔꯗ ꯌꯦꯡꯉ ꯑꯗꯨꯝ ꯑꯦꯛꯖꯥꯝ ꯊꯥꯅꯉꯥꯏ ꯄ꯭ꯔꯤꯄꯦꯌꯔ ꯇꯧꯔꯤ
ꯑ ꯍꯧꯖꯤꯛ ꯍꯧꯖꯤꯛꯁꯨ ꯄꯥꯕ꯭ꯔꯣ ꯂꯩꯔꯦ
ꯑꯩꯇꯣꯞꯄꯗꯒꯤ ꯄꯥꯗ꯭ꯔꯤꯌꯦ ꯃꯣꯛꯛ ꯇꯦꯁ ꯇꯧꯋꯦ ꯃꯣꯔꯅꯤꯡꯗꯤ ꯃꯣꯛꯛ ꯇꯦꯁ ꯇꯧꯔꯒ ꯑꯩ ꯑꯁꯤ ꯑꯁꯤꯒꯤꯁꯦ ꯂꯣꯏꯔꯦ ꯑꯩ ꯀꯣꯜ ꯇꯧꯕ ꯃꯇꯝꯁꯦ ꯂꯣꯏꯔꯦ ꯑꯗꯨꯒꯤ ꯇꯧꯔꯛꯄ ꯑꯩ ꯉꯔꯥꯡ ꯁꯨ ꯁꯨ ꯇꯧ ꯇꯧꯗꯦꯗ ꯑꯩꯒꯤ ꯌꯥꯕ ꯖꯥꯗꯥꯅ ꯍꯧꯖꯤꯛ ꯇꯧꯕꯅꯤ
ꯎꯝ ꯎꯝ
ꯑꯩꯒꯤ ꯆꯪꯗꯕꯀꯣ ꯑꯗꯨꯒꯤ ꯀꯔꯤ ꯇꯧꯕꯖꯥꯠꯂꯅ ꯀꯣꯜ ꯇꯧꯕ ꯌꯥꯕꯖꯥꯠꯠꯇꯅ ꯇꯧꯕꯅꯤ ꯉꯁꯤꯁꯦ ꯇꯧꯕꯖꯥ ꯇꯧꯕ ꯌꯥꯕ꯭ꯔꯥ ꯌꯥꯗꯕ꯭ꯔꯥꯅ ꯆꯦꯛ ꯇꯧꯕꯅꯤꯗ
ꯑꯣ ꯑꯣ ꯎꯝ
ꯑ ꯅꯣꯏ ꯏꯃꯨꯡꯁꯤ ꯃꯤ ꯀꯌꯥꯅꯣ
ꯑꯩꯈꯣꯏ ꯃꯔꯤ ꯃꯉꯥ
ꯑꯣ
ꯑꯩꯣꯏ ꯏꯕꯨꯡ ꯑꯃ ꯂꯩꯌꯦ ꯑꯗꯨꯒ ꯁꯤꯁꯇꯔꯅ ꯑꯩꯅ ꯑꯇꯣꯝꯕꯤ ꯂꯥꯁꯇ
ꯑꯣ ꯑꯗꯨꯗꯤ ꯅꯌꯥꯝꯕ
ꯑꯩ ꯃꯊꯛꯇ ꯑꯩꯈꯣꯏ ꯑꯩꯈꯣꯏ ꯕ꯭ꯔꯗꯔ ꯑꯃ ꯂꯩꯕꯀꯣ ꯑꯗꯨꯒ ꯑꯩꯒꯤ ꯕ꯭ꯔꯗꯔ ꯃꯊꯛꯇ ꯁꯤꯁꯇꯔ ꯑꯍꯨꯝ ꯂꯩ
ꯑꯣ
ꯀ ꯑꯩꯈꯣꯏ ꯃꯉꯥꯅꯤ
ꯑꯣ ꯑꯗꯨ ꯁꯤꯁꯇꯔ ꯁꯤꯁꯇꯔ ꯑꯩꯈꯣꯏꯗꯤ ꯌꯨꯝ ꯄꯥꯈ꯭ꯔꯕ
ꯑꯥ ꯄꯥꯟꯀ꯭ꯔꯦ
ꯂꯣꯏꯅꯥ
ꯑꯥ ꯍꯣꯏ
ꯑꯗꯨ ꯅꯪꯒꯤ ꯃꯊꯛꯇꯤ ꯌꯨꯝ ꯄꯥꯟꯗ꯭ꯦꯔꯤꯕ
ꯑꯍꯥ ꯄꯥꯟꯗ꯭ꯔꯤ ꯑꯩꯈꯣꯏ ꯕ꯭ꯔꯥꯗꯔꯗꯤ ꯄꯥꯟꯗ꯭ꯔꯤ
ꯑꯣ ꯑꯗꯨꯅ ꯀꯩ ꯇꯧꯔꯒ ꯂꯩꯕ꯭ꯔꯥ
ꯍꯧꯖꯤꯛ ꯗꯦꯜꯂꯤꯗ ꯑꯩꯈꯣꯏ ꯆꯤꯆꯦꯒ ꯂꯩꯔꯒꯅꯦ ꯊꯕꯛ ꯇꯧꯋꯤ ꯀꯝꯄꯅꯤꯒꯤ ꯊꯕꯥꯛ
ꯑꯥ
ꯅꯪꯗꯤ ꯌꯨꯝ ꯄꯥꯜꯂꯕ꯭ꯔꯣ ꯕ꯭ꯔꯗꯔ
ꯄꯟꯗ꯭ꯔꯤꯌꯦ ꯑꯩꯁꯨ ꯅꯣꯏꯔꯣꯝꯗꯒꯤ ꯑꯃ ꯈꯪꯅꯕꯅꯦ ꯅꯨꯄꯤ ꯑꯃ ꯀꯅꯥꯔꯒ ꯍꯣꯏ ꯆꯍꯤ ꯑꯦ ꯀꯩꯅꯣꯁꯦ ꯌꯨꯝꯂꯛ ꯌꯨꯝꯂꯛ ꯍꯥꯏꯗꯣꯏꯔꯥ ꯁꯥꯒꯩꯁꯦ ꯁꯥꯒꯩ ꯈꯔ ꯃꯥꯟꯅꯕ ꯑꯗꯨꯒꯤ ꯇꯣꯛ ꯂꯄꯒꯨꯝ ꯂꯩꯒ ꯂꯩꯕꯅꯤꯗ ꯅꯨꯡꯉꯥꯏ ꯇꯦꯛꯈꯠꯂꯨꯔꯒ ꯌꯥꯒꯗ꯭ꯔꯅ
ꯑꯣ ꯍꯥꯏꯗꯤ